ꯑꯑꯥ ꯁꯤꯅ ꯃꯉꯥꯁꯨꯨꯕ ꯑꯣꯏꯒꯗꯣꯏꯅꯦ ꯁꯥꯔ ꯑꯗꯣ ꯁꯥꯔꯒꯤ ꯋꯥꯔꯤꯁꯨ ꯌꯥꯝ ꯅꯨꯡꯉꯥꯏꯔꯤ ꯁꯥꯔ ꯑꯗꯨꯝ ꯃꯈꯥ ꯀꯟꯇꯤꯅ꯭ꯌꯨ ꯇꯧꯕꯤꯔꯛꯄ ꯌꯥꯒꯗ꯭ꯔꯥ ꯁꯥꯔ? ꯁꯥꯔ ꯍꯧꯖꯤꯛ ꯖꯒꯣꯏ ꯁꯥꯏꯁꯨ ꯍꯥꯏꯕꯤꯈꯔꯦ ꯑꯗꯣ ꯑꯩꯈꯣꯏꯒꯤ ꯃꯅꯤꯄꯨꯔꯒꯤ ꯃꯅꯤꯄꯨꯔꯗ ꯂꯩꯔꯤꯕ ꯃꯤꯑꯣꯏꯁꯤꯡꯁꯦ ꯍꯣꯏ ꯃꯅꯤꯄꯨꯔꯤ ꯍꯥꯏꯅ ꯈꯪꯅꯩꯀꯣ ꯁꯥꯔ ꯑꯗꯨꯒ ꯑꯩꯈꯣꯏꯒꯤ ꯃꯅꯤꯄꯨꯔꯗ ꯂꯩꯔꯤꯕ ꯃꯤꯑꯣꯏꯁꯤꯡꯁꯤꯅ ꯉꯥꯡꯉꯤꯁꯦ ꯃꯅꯤꯄꯨꯔꯤ ꯀꯅꯥꯒꯨꯝꯕꯅ ꯃꯩꯇꯩꯂꯣꯟ ꯃꯩꯇꯩ ꯃꯌꯦꯛ ꯀꯥꯏꯅ ꯍꯥꯏꯅꯕꯀꯣ ꯑꯩꯈꯣꯏꯒꯤ ꯏꯁꯀ꯭ꯔꯤꯞꯇ ꯍꯥꯏꯔꯒꯅ ꯁꯤꯒꯤ ꯀꯩꯅꯣꯁꯦ ꯂꯣꯟꯁꯦ ꯑꯩꯈꯣꯏ ꯏꯁꯥꯒꯤ ꯏꯌꯦꯛ ꯑꯣꯏꯖꯔꯤꯕ ꯏꯔꯣꯟ ꯑꯣꯏꯖꯔꯤꯕ ꯂꯣꯟꯁꯦ ꯁꯤꯁꯤꯒꯤ ꯃꯔꯝꯗ ꯀꯩꯀꯩ ꯈꯪꯕ ꯂꯩꯕꯤꯕꯒꯦ ꯑꯗꯨꯒ ꯁꯤꯒꯤ ꯂꯣꯟꯁꯤꯅ ꯀꯌꯥꯃꯨꯛ ꯌꯥꯝꯅ ꯆꯥꯎ ꯈꯠꯂꯕꯒꯦ ꯍꯥꯏꯕꯗꯨꯣ ꯁꯥꯔꯒꯤ ꯃꯣꯠꯇꯒꯤ ꯈꯤꯇꯪ ꯊꯝꯕꯤꯌꯨꯕ ꯫
ꯑꯩꯈꯣꯏꯒꯤ ꯏꯔꯣ ꯍꯥꯏꯗꯤ ꯑꯩꯈꯣꯏꯒꯤ ꯂꯣꯟꯁꯦ ꯌꯥꯝꯅ ꯑꯩꯅ ꯈꯪꯕꯗ ꯍꯥꯏꯁꯦ ꯌꯥꯝꯅ ꯀꯨꯏꯔꯦ ꯁꯤꯃꯗꯤ ꯈꯪꯉꯦ ꯑꯗꯨꯗꯨꯒ ꯑꯩꯈꯣꯏꯅ ꯃꯅꯤꯄꯨꯔꯗ ꯃꯅꯤꯄꯨꯔꯗ ꯂꯩꯔꯤꯕꯁꯦ ꯍꯥꯏꯗꯤ ꯖꯥꯇꯤ ꯄꯨꯟꯅ ꯀꯨꯟꯒ ꯇꯔꯨꯛ ꯃꯉꯥꯒ ꯑꯣꯏꯕ ꯃꯥꯜꯂꯦ ꯍꯥꯏꯗꯤ ꯇ꯭ꯔꯥꯏꯞ ꯍꯥꯏꯇꯥꯔꯦ ꯇ꯭ꯔꯥꯏꯞ ꯃꯈꯜ ꯃꯈꯜ ꯃꯈꯜ ꯃꯌꯥꯝꯅꯤ ꯄꯨꯜꯂꯒ ꯀꯨꯟ ꯃꯉꯥꯔ ꯀꯨꯟꯇꯔꯨꯛ ꯑꯗꯨꯃꯥꯏꯅ ꯑꯣꯏꯕꯅꯤ ꯑꯗ ꯑꯃꯒ ꯑꯃꯒ ꯄꯥꯎ ꯐꯥꯎꯅꯕ ꯃꯇꯝꯗ ꯍꯥꯏꯗꯤ ꯃꯣꯏꯒꯤ ꯇꯣꯉꯥꯟꯕ ꯂꯦꯡꯒ꯭ꯋꯦꯖ ꯂꯩ ꯑꯏꯕꯗ ꯂꯩꯇ꯭ꯔꯒꯁꯨ ꯍꯥꯏꯗꯤ ꯇ꯭ꯔꯥꯏꯕ ꯀꯒꯒꯤ ꯃꯣꯏꯒꯤ ꯇꯣꯉꯥꯟꯕ ꯂꯦꯡꯒ꯭ꯋꯦꯖ ꯂꯩꯕ ꯑꯗꯨꯃꯥꯏꯅ ꯉꯥꯡꯅꯕ ꯂꯩꯕꯅꯤ ꯑꯗꯣ ꯉꯥꯡꯅꯕꯁꯦ ꯑꯃꯒ - ꯑꯃꯒ ꯀꯃꯟ ꯑꯣꯏꯅ ꯄꯥꯎ ꯐꯥꯎꯅꯔꯤꯁꯦ ꯃꯩꯇꯩꯂꯣꯟ ꯑꯩꯈꯣꯏꯅ ꯃꯅꯤꯄꯨꯔꯤ ꯍꯖꯤꯛ ꯃꯩꯇꯩꯂꯣꯟ ꯍꯥꯏꯁꯤ ꯐꯥꯎꯅꯕꯅꯦ ꯑꯗꯨꯅ ꯑꯗꯨꯃꯗꯤ ꯈꯪꯉꯦ ꯑꯗꯒꯤ ꯑꯩꯈꯣꯏꯅ ꯌꯥꯝꯅ ꯆꯥꯎꯊꯣꯛꯆꯅꯤꯡꯉꯥꯏ ꯑꯃ ꯑꯣꯏꯕꯅ ꯑꯩꯈꯣꯏꯅ ꯁꯤꯒꯤ ꯃꯩꯇꯩꯂꯣꯟ ꯍꯥꯏꯁ ꯁꯤꯒꯤ ꯀꯣꯛ ꯁꯝ ꯂꯥꯏ ꯃꯤꯠ ꯍꯥꯏꯕꯁꯤꯒꯤ ꯀꯣꯛ ꯁꯝ ꯂꯥꯏ ꯃꯤꯠ ꯄꯥ ꯑꯏꯕ ꯃꯌꯦꯛꯁꯦ ꯁꯤꯁꯦ ꯑꯩꯈꯣꯏꯒꯤ ꯍꯛꯆꯥꯡꯒꯤ ꯕꯣꯗꯤ ꯄꯥꯔꯠꯇꯒꯤ ꯂꯧꯊꯣꯛꯑꯒ ꯃꯃꯤꯡꯁꯦ ꯁꯨꯃꯥꯏꯅ ꯂꯧꯕꯗꯤ ꯁꯨꯃꯥꯏꯅ ꯇꯧꯕꯁꯦ ꯁꯤꯃꯗꯤ ꯌꯥꯝꯅ ꯉꯛꯄ ꯆꯥꯎꯊꯣꯛꯆꯅꯤꯡꯉ ꯑꯣꯏ ꯍꯥꯏꯗꯤ ꯀꯔꯤꯒꯨꯝ ꯀꯥꯟꯗ ꯑꯩꯈꯣꯏꯅ ꯃꯤ ꯑꯃꯗ ꯍꯥꯏꯔꯀꯥꯟꯗ ꯃꯣꯏꯁꯨ ꯉꯛꯄ ꯁꯨꯃꯥꯏꯅ ꯐꯥꯎꯕꯗ ꯁꯤ
ꯌꯥꯝ ꯅꯨꯡꯉꯥꯏꯖꯩ ꯁꯥꯔ ꯑꯗꯣ ꯑꯩꯈꯣꯏꯒꯤ ꯃꯩꯇꯩ ꯃꯌꯦꯛ ꯑꯩꯈꯣꯏ ꯃꯅꯤꯄꯨꯔꯤ ꯂꯣꯟꯁꯦ ꯇꯨ ꯊꯥꯎꯖꯟ ꯐꯣꯔꯇꯤꯟꯗꯒꯤ ꯃꯦꯇ꯭ꯔꯤꯛ ꯑꯦꯛꯖꯥꯝ ꯊꯥꯕ ꯌꯥꯕꯒꯤ ꯑꯌꯥꯕꯁꯦ ꯃꯅꯤꯄꯨꯔ ꯕꯣꯔꯗꯅ ꯄꯤꯕꯤꯈꯤꯕꯅꯦꯀꯣ ꯁꯥꯔ ꯃꯅꯤꯄꯨꯔ ꯒꯣꯕꯔꯃꯦꯟꯅ ꯑꯗꯣ ꯁꯤꯒꯤ ꯃꯃꯥꯡꯗꯒꯤꯗꯤ ꯕꯦꯡꯒꯣꯂꯤ ꯃꯌꯦꯛꯁꯦ ꯉꯥꯛꯇ ꯑꯗꯨꯝ ꯍꯥꯏꯗꯤ ꯃꯩꯇꯩ ꯃꯌꯦꯛꯁꯦ ꯂꯩꯔꯝꯃꯦ ꯍꯥꯏ ꯇꯥꯔꯒꯁꯨ ꯅꯤꯡꯊꯧ ꯃꯊꯪ- ꯃꯊꯪ ꯂꯥꯜꯂꯛꯄꯗꯅ ꯂꯥꯜꯂꯛꯄꯅ ꯃꯔꯝ ꯑꯣꯏꯔꯒ ꯑꯩꯈꯣꯏꯒꯤ ꯀꯩꯅꯣꯒꯤ ꯙꯔꯃꯁꯦ ꯁꯥꯟꯇꯇꯥꯁ ꯒꯣꯁꯥꯏ ꯅ ꯂꯥꯛꯑꯒ ꯑꯩꯈꯣꯏ ꯃꯅꯤꯄꯨꯔꯗ ꯒꯧꯔꯤꯌꯥ ꯙꯔꯃ ꯁꯟꯗꯣꯛꯑꯀꯥꯟꯗ ꯍꯥꯏꯗꯤ ꯃꯌꯦꯛꯁꯦ ꯄꯨꯌꯥ ꯐꯥꯎꯕ ꯑꯩꯈꯣꯏꯒꯤ ꯃꯩ ꯊꯥꯗꯣꯛꯎꯔꯕꯅꯦꯕ ꯑꯗꯨꯒꯤ ꯃꯇꯨꯡꯗ ꯍꯥꯏꯗꯤ ꯆꯥꯎꯈꯠꯅꯕ ꯍꯣꯠꯅꯕꯤꯕꯒꯤ ꯃꯍꯨꯠ ꯙꯔꯃꯁꯦ ꯁꯨꯝ ꯁꯦꯔꯥꯟꯅꯅ ꯆꯠ ꯈ꯭ꯔꯀꯥꯟꯗ ꯀꯣꯟꯅ ꯇꯞꯅ- ꯇꯞꯅ ꯂꯥꯛꯄꯅꯦ ꯑꯗꯣ ꯍꯧꯖꯤꯛꯇꯤ ꯁꯥꯔꯁꯨ ꯈꯪꯕꯤꯔꯝꯒꯅꯤ ꯑꯗꯨꯝ ꯂꯣꯟꯁꯤꯒꯤ ꯃꯔꯝꯗ ꯃꯦꯇ꯭ꯔꯤꯛ ꯊꯥꯕ ꯌꯥꯔꯝꯗꯕꯗꯒꯤ ꯌꯥꯔꯛꯄ ꯑꯗꯒꯤ ꯏꯂꯚꯦꯟ ꯇꯨꯋꯦꯜꯞꯇ ꯐꯥꯎꯕ ꯁꯕꯖꯦꯛ ꯑꯃ ꯑꯣꯏꯅ ꯇꯝꯃꯛꯄ ꯑꯗꯨꯒ ꯍꯧꯖꯤꯛꯁꯤꯅ ꯑꯃꯨꯛ ꯃꯁꯤꯒꯤ ꯂꯣꯟꯁꯤꯒꯤ ꯃꯇꯥꯡꯗ ꯃꯥꯁꯇꯔ ꯇꯧꯔꯛꯄ ꯑꯗꯒꯤ ꯀꯣꯂꯦꯖꯀꯤ ꯂꯦꯚꯦꯜ ꯌꯧꯔꯛꯄ ꯑꯗꯨꯒ ꯄꯤ ꯑꯩꯆ ꯗꯤ ꯐꯥꯎꯕ ꯇꯧꯕ ꯌꯥꯔꯛꯄꯒꯤ ꯂꯦꯚꯦꯜꯗꯣ ꯌꯧꯔꯛꯏꯅꯦꯕ ꯌꯥꯝ ꯌꯥꯝ ꯊꯦꯡꯉꯁꯨ ꯊꯦꯡꯅ ꯍꯥꯏ ꯇꯥꯔꯦꯅꯦ ꯁꯥꯔ ꯑꯗꯣ ꯃꯃꯥꯡꯉꯩ ꯃꯇꯝꯗꯨꯗꯒꯤ ꯍꯧꯅ ꯑꯗꯨꯝ ꯂꯣꯟꯁꯦ ꯆꯥꯎꯈꯠꯅꯕ ꯍꯣꯠꯅꯕꯤꯔꯝꯃꯒꯗꯤ ꯁꯤꯗꯒꯤ ꯍꯦꯟꯅ ꯆꯥꯎꯈꯠꯄꯗꯤ ꯑꯣꯏꯔꯝꯗꯣꯏꯅꯦꯕ ꯑꯗꯨꯒ ꯑꯩꯈꯣꯏꯒꯤ ꯃꯩꯇꯩꯂꯣꯟꯁꯦ ꯃꯅꯤꯄꯨꯔꯤ ꯂꯣꯟꯁꯦ ꯑꯌꯥꯝꯕꯅ ꯃꯅꯤꯄꯨꯔꯗ ꯂꯩꯔꯤꯕ ꯃꯤ ꯑꯌꯥꯝꯕꯅ ꯉꯥꯡꯅ ꯇꯥꯔꯒꯁꯨ ꯇ꯭ꯔꯥꯏꯕꯦꯜ ꯍꯥꯏꯇꯥꯥꯔꯦꯅꯦ ꯑꯩꯈꯣꯏꯒꯤ ꯇ꯭ꯔꯥꯏꯕꯦꯜꯗꯨꯗ ꯃꯈꯜ ꯀꯨꯟꯊ꯭ꯔꯥꯃꯨꯛ ꯍꯦꯟꯅ ꯂꯩꯕꯁꯤꯗ ꯃꯈꯣꯏꯁꯤꯡꯁꯤꯅꯗꯤ ꯑꯩꯈꯣꯏ ꯀꯃꯟ ꯂꯦꯡ ꯒꯣꯏꯁ ꯁꯦ ꯃꯅꯤꯄꯨꯔꯤ ꯑꯣꯏꯇꯥꯔꯒꯁꯨ ꯉꯥꯡꯕ ꯁꯨꯛꯂꯩ ꯍꯩꯇꯕ ꯖꯥꯇꯤ ꯈꯔꯁꯨ ꯑꯗꯨꯝ ꯂꯩꯔꯤꯕꯀꯣ ꯁꯥꯔ ꯑꯗꯣ ꯀꯅꯥꯒꯨꯝꯕ ꯈꯔꯅ ꯑꯃꯨꯛ ꯑꯩꯈꯣꯏꯁꯦ ꯏꯔꯣꯟ ꯂꯩꯖꯔꯒ ꯀꯩꯗꯧꯕꯒꯤ ꯃꯅꯤꯄꯨꯔꯤ ꯂꯣꯟ ꯉꯥꯡꯗꯣꯏꯅꯣꯒꯥꯏꯅ ꯍꯥꯏꯕ ꯃꯁꯥ ꯍꯥꯏꯗꯤ ꯃꯅꯤꯄꯨꯔꯤ ꯑꯣꯏꯖꯕ ꯃꯅꯤꯄꯨꯔ ꯏꯁꯇꯦꯠꯇ ꯂꯩꯔꯒ ꯑꯗꯣ ꯁꯨꯃꯥꯏꯅꯒ ꯍꯥꯏꯔꯛꯄꯁꯤꯗ ꯁꯥꯔꯅ ꯀꯩ ꯐꯥꯎꯕꯤꯒꯦꯕ ꯊꯃꯣꯏꯗ ꯁꯥꯔꯒꯤ ꯊꯃꯣꯏꯗ ꯫
ꯅꯨꯡꯉꯥꯏꯖꯗꯦ ꯍꯥꯏꯇꯥꯥꯔꯅꯦ ꯀꯩꯒꯤꯅꯣ ꯍꯥꯏꯗꯤ ꯃꯣꯏ ꯃꯣꯏꯒꯤ ꯃꯥꯏꯟꯁꯦꯠꯅꯦ ꯑꯗꯨꯕꯨꯗꯤ ꯃꯥꯏꯟꯁꯦꯠ ꯑꯣꯏꯖꯔꯒꯁꯨ ꯑꯩꯈꯣꯏꯅ ꯃꯣꯏꯒꯤ ꯃꯔꯣꯟ ꯍꯥꯏꯕꯗꯤ ꯑꯩꯈꯣꯏꯅ ꯉꯥꯡꯕꯁꯦ ꯃꯣꯏꯁꯨ ꯉꯥꯡꯉ ꯍꯥꯏꯕ ꯅꯠꯆꯗꯦ ꯅꯠꯇꯗ꯭ꯔꯦ ꯑꯗꯨ ꯐꯥꯎꯕ ꯑꯃ ꯐꯥꯎꯅꯕꯁꯦ ꯃꯅꯤꯄꯨꯔꯗ ꯂꯩꯔꯕꯅꯤꯅ ꯃꯅꯤꯄꯨꯔ ꯃꯥ ꯂꯩꯅꯤꯅ ꯍꯥꯏꯗꯤ ꯄꯥꯎ ꯐꯥꯎꯅꯅꯕ ꯍꯣꯠꯅꯕꯗ ꯂꯦꯡꯒ꯭ꯋꯦꯖ ꯑꯃꯗꯤ ꯗꯔꯀꯥꯔ ꯇꯥꯏꯗꯅ ꯑꯗꯨꯃꯥꯏꯅ ꯀꯃꯟ ꯑꯣꯏꯕꯅꯤꯅ ꯃꯥ ꯍꯥꯏꯇꯥꯔꯦ ꯃꯣꯏꯁꯨ ꯃꯁꯥꯒꯤ ꯂꯣꯟꯅꯦꯅꯕꯨ ꯆꯥꯎꯊꯣꯛꯆꯔꯤꯅꯤ ꯆꯥꯎꯊꯣꯛꯆꯔꯒꯁꯨ ꯑꯗꯨ ꯃꯇꯥꯡ ꯂꯣꯟꯒꯤ ꯃꯇꯥꯡꯁꯦ ꯌꯥꯝꯅ ꯀꯦꯇꯦꯠ ꯑꯣꯏꯌꯦ ꯀꯩꯒꯤꯅꯣ ꯍꯥꯏꯔꯀꯥꯟꯗ ꯑꯩ ꯍꯧꯖꯤꯛ ꯃꯍꯥꯔꯥꯁꯇ꯭ꯔꯗꯅ ꯂꯩꯔꯤꯁꯦ ꯃꯔꯥꯊꯤ ꯀꯥꯡꯕꯨꯁꯤꯅ ꯍꯥꯏ ꯇꯥꯡ ꯃꯦ ꯑꯃꯗꯒꯤ ꯍꯧꯈ꯭ꯔꯦ ꯃꯣꯏꯗꯤ ꯃꯔꯥꯊꯤ ꯉꯥꯡꯒꯗꯕꯅꯤꯅ ꯑꯗꯨꯃꯥꯏꯅ ꯍꯤꯟꯗꯤ ꯉꯥꯡꯕ ꯃꯤꯗ ꯁꯥꯏ ꯌꯥꯝ ꯁꯤ ꯁꯣꯏꯗꯕ ꯑꯗꯨꯃꯥꯏꯅ ꯇꯧ ꯃꯔꯥꯊꯤ ꯉꯥꯡꯒꯗꯪ ꯈꯣꯠꯀꯗ ꯌꯥꯝꯅ ꯀꯝꯄ꯭ꯂꯤꯀꯦꯇꯦꯠ ꯑꯣꯏꯌꯦ ꯂꯣꯟꯒꯤ ꯃꯇꯥꯡꯁꯦ ꯑꯩꯈꯣꯏꯒꯤ ꯃꯄꯥꯟ ꯂꯝꯗ ꯂꯩꯔꯀꯥꯟꯗ ꯃꯣꯏꯒꯤ ꯂꯣꯟꯗꯨꯗꯤ ꯈꯪꯗꯕꯅꯤꯅ ꯑꯗꯣ ꯍꯣꯏ ꯂꯝ ꯑꯃꯗꯨꯗ ꯃꯁꯥꯒꯤ ꯂꯝ ꯃꯔꯝꯗꯝ ꯑꯣꯏꯖꯔꯒꯗꯤ ꯃꯔꯝꯗꯝ ꯒꯤ ꯂꯝꯅ ꯈꯔꯗꯤ ꯍꯧꯛꯇ ꯈꯪꯒꯗꯕꯅꯤ ꯉꯥꯡꯂꯣꯏ ꯈꯣꯠꯂꯣꯏ ꯇꯧꯔꯣꯏꯗꯕꯅꯤ ꯑꯩꯣꯏ ꯃꯄꯥꯟ ꯂꯝꯒꯤ ꯃꯤ ꯑꯣꯏꯅ ꯑꯣꯏꯔꯦ ꯑꯗꯨꯒ ꯁꯨꯃꯥꯏꯅ ꯂꯣꯟꯒꯤ ꯃꯇꯥꯡꯁꯦ ꯌꯥꯝ ꯊꯤꯅ ꯑꯋꯥꯕ ꯑꯃ ꯑꯣꯏꯍꯜꯂꯦ ꯋꯥꯈꯜ ꯑꯄꯤꯛꯄꯁꯨ ꯇꯥꯍꯟꯕꯁꯨ ꯃꯥꯜꯂꯦ ꯀꯔꯤꯝ ꯀꯥꯟꯗ ꯀꯩꯒꯤꯅꯣꯗ ꯑꯦ ꯑꯩꯈꯣꯏ ꯁꯨꯃꯥꯏꯅ ꯊꯦꯡꯅꯔꯛꯀꯥꯟꯗ ꯈꯔ ꯑꯃꯅ ꯕꯦꯡꯒꯣꯂꯤ ꯉꯥꯡꯒꯗꯕꯅꯤ ꯍꯥꯏ ꯈꯔ ꯑꯃꯅ ꯑꯁꯥꯃꯤꯁ ꯉꯥꯡꯗꯕꯅꯤ ꯈꯔ ꯑꯃꯅ ꯃꯔꯥꯊꯤ ꯈꯔ ꯑꯃꯅ ꯇꯥꯃꯤꯜ ꯍꯥꯏꯗꯤ ꯂꯝ ꯂꯝꯗꯨꯒꯤꯃꯥꯏꯅ ꯂꯩ ꯫ ꯌꯥꯝ ꯑꯋꯥꯕ ꯊꯦꯡꯅꯕ ꯍꯥꯏꯇꯥꯔꯦ꯫
ꯑꯋꯥꯕ ꯃꯌꯥꯝ ꯑꯃ ꯊꯦꯡꯅꯔꯒꯁꯨ ꯂꯥꯛꯄꯤꯔꯦ ꯁꯥꯔ ꯑꯗꯣ ꯇꯨꯡꯗ ꯁꯣꯏꯗꯅ ꯁꯥꯔꯒꯤ ꯄꯨꯟꯁꯤꯗ ꯃꯥꯏ ꯄꯥꯛꯄ ꯅꯨꯡꯉꯥꯏꯕ ꯆꯥꯎꯊꯣꯛꯆꯕ ꯏꯃꯥ ꯕꯕꯥꯗ ꯋꯥꯈꯜ ꯆꯥꯎꯊꯣꯛꯅ ꯍꯤꯡꯍꯟꯕ ꯏꯃꯨꯡ- ꯃꯅꯨꯡ ꯅꯨꯡꯉꯥꯏꯅ ꯊꯝꯕ ꯉꯝꯕ ꯃꯤꯁꯛ ꯑꯃ ꯑꯣꯏꯔꯛꯀꯅꯤ ꯍꯥꯏꯕꯒꯤ ꯊꯥꯖꯕꯗꯤ ꯊꯝꯖꯩ ꯫
ꯍꯣꯏ
ꯑꯗꯣ ꯑ ꯁꯥꯔꯅ ꯁꯥꯔꯅ ꯁꯤꯒꯤ ꯀꯩꯅꯣꯁꯤꯗ ꯃꯅꯤꯄꯨꯔꯒꯤ ꯃꯇꯥꯡꯁꯤꯗ ꯁꯨꯝ ꯌꯦꯡꯉꯛꯄ ꯀꯥꯟꯗ ꯑꯩ ꯏꯁꯥꯃꯛꯁꯨ ꯃꯅꯤꯄꯨꯔꯤ ꯑꯃ ꯑꯣꯏꯅ ꯄꯣꯛꯑꯝꯕꯁꯦ ꯌꯥꯝ ꯆꯥꯎꯊꯣꯛꯆꯩ ꯍꯥꯏ ꯇꯔꯦꯅꯦ ꯃꯔꯝꯗꯤ ꯌꯥꯝꯅ ꯑꯩꯈꯣꯏ ꯀꯜꯆꯔ ꯃꯥꯡꯍꯟꯕꯗꯤ ꯃꯤꯑꯣꯏ ꯈꯔꯅ ꯃꯥꯡꯍꯟꯕꯅꯤ ꯑꯗꯨꯒ ꯀꯜꯆꯔꯕꯨ ꯅꯨꯡꯁꯤꯕ ꯌꯣꯛꯈꯠꯄ ꯄꯥꯝꯕ ꯃꯤ ꯀꯌꯥ ꯑꯃꯁꯨ ꯂꯩꯔꯤ ꯍꯥꯏꯇꯥꯔꯦ ꯁꯥꯔ ꯑꯗꯨꯒ ꯀꯩꯒꯨꯝꯕ ꯑꯩꯅ ꯇꯥꯟꯖꯥ ꯐꯪꯖꯕ ꯀꯥꯟꯗ ꯁꯥꯔꯗ ꯁꯤꯒꯤ ꯃꯇꯥꯡꯗ ꯑꯩ ꯌꯥꯝ ꯀꯟꯅ ꯈꯪꯉꯨꯕꯗꯤ ꯅꯠꯇꯦ ꯑꯗꯨꯕꯨ ꯍꯧꯖꯤꯛ ꯍꯧꯖꯤꯛ ꯁꯥꯇ꯭ꯔꯤ ꯑꯃ ꯑꯣꯏꯅ ꯂꯝꯁꯤꯗ ꯆꯪꯁꯤꯜꯂꯨꯕꯅꯤꯅ ꯁꯥꯔꯗꯥꯥ ꯑꯩꯒꯤ ꯅꯣꯂꯦꯖ ꯈꯤꯇꯪ ꯑꯣꯏꯔꯁꯨ ꯁꯦꯌꯔ ꯇꯧꯖꯕꯅꯦꯅ ꯁ ꯁꯥꯔꯗ ꯂꯧꯖꯒꯦ ꯑꯗꯨꯒ ꯃꯅꯤꯄꯨꯔ ꯒꯤ ꯍꯤꯁꯇ꯭ꯔꯤꯒꯤ ꯃꯌꯥꯝ ꯑꯃ ꯍꯥꯏꯗꯤ ꯇꯣꯉꯥꯟ ꯇꯣꯉꯥꯟꯕ ꯋꯥꯔꯤ ꯂꯩꯈ꯭ꯔꯦ ꯃ꯭ꯌꯨꯖ꯭ꯌꯝꯗ ꯑꯩꯈꯣꯏꯒꯤ ꯇꯣꯉꯥꯟ ꯇꯣꯉꯥꯟꯕ ꯄꯣꯠꯂꯝ ꯃꯌꯥꯝ ꯑꯃ ꯂꯩꯈ꯭ꯔꯦ ꯑꯗꯣ ꯇꯥꯟꯖꯥ ꯐꯪꯕ ꯃꯇꯝꯗ ꯑꯗꯨꯒꯨꯝꯕꯗꯣ ꯌꯦꯡꯖꯕ ꯐꯪꯉꯒꯗꯤ ꯁꯥꯔꯗꯁꯨ ꯁꯤꯌꯥꯔ ꯇꯧꯖꯔꯛꯀꯦ ꯑꯗꯨꯒ ꯃꯩꯇꯩ ꯑꯃ ꯑꯣꯏꯅ ꯑꯩꯈꯣꯏꯒꯤ ꯍꯔꯥꯎ ꯀꯨꯝꯍꯩꯒꯤ ꯃꯇꯥꯡꯗ ꯁꯥꯔꯅ ꯀꯩꯀꯩ ꯊꯝꯕꯤꯅꯤꯡꯕꯒꯦ
ꯑ ꯍꯔꯥꯎ ꯃꯌꯥꯝꯅ ꯀꯩꯅꯣꯝꯇꯧꯔꯦ ꯍꯔꯥꯎ ꯌꯥꯝ ꯍꯔꯥꯎ ꯀꯨꯝꯃꯩ ꯌꯥꯝ ꯂꯩꯕ ꯍꯥꯏꯖꯦ ꯂꯝꯗꯣ ꯆꯥꯎꯈꯠꯂꯦꯅ ꯇꯥꯛꯏꯅꯤ ꯍꯥꯏꯗꯤ ꯂꯝꯗꯣ ꯀꯩ ꯍꯥꯏꯇꯥꯦ ꯍꯥꯔ ꯀꯨꯝꯍꯩ ꯂꯩꯇ꯭ꯔꯒꯗꯤ ꯂꯩꯔꯝꯗ꯭ꯔꯒꯗꯤ ꯊꯧꯄ ꯂꯦꯡꯕ ꯃꯇꯝꯗ ꯑꯗꯨꯃꯥꯏꯅ ꯂꯩꯔꯝꯗ꯭ꯔꯒꯗꯤ ꯍꯥꯏꯗꯤ ꯌꯥꯝ ꯑꯋꯥꯕ ꯂꯝ ꯑꯣꯏꯅ ꯂꯧꯋꯦꯅ ꯈꯜꯂꯦ ꯀꯩꯒꯤꯅꯣꯗ ꯍꯔꯥꯎ ꯀꯨꯝꯍꯩ ꯍꯥꯏꯗꯤꯦ ꯃꯌꯥꯝꯒꯤꯅꯤ ꯃꯌꯥꯝꯗꯣ ꯍꯔꯥꯎꯄꯗꯅ ꯑꯗꯨꯃꯥꯏꯅ ꯌꯥꯝꯅ ꯍꯥꯟꯅꯗꯤ ꯌꯥꯝ ꯅꯨꯡꯉꯥꯏꯕ ꯐꯐꯝ ꯂꯩꯀꯥꯎꯅꯦꯅ ꯈꯜꯂꯝꯃꯤ ꯑꯗꯣ ꯑꯗꯨ ꯑꯗꯨꯒꯕ ꯍꯥ ꯍꯨꯃꯥꯏꯒꯦ ꯌꯥꯝꯅꯁꯨ ꯃꯒꯨꯟ ꯂꯩꯕ ꯑꯩꯈꯣꯏꯅ ꯍꯔꯥꯎ ꯀꯨꯝꯍꯩ ꯄꯥꯡꯊꯣꯛꯄ ꯃꯒꯨꯟ ꯍꯥꯏꯗꯤ ꯌꯥꯝꯅ ꯃꯤꯅꯤꯡꯐꯨꯜ ꯂꯩꯕ ꯃꯒꯨꯟ ꯌꯥꯝ ꯂꯩꯕ ꯑꯊ꯭ꯔꯁꯦ ꯌꯥꯝꯅ ꯗꯤꯞ ꯑꯣꯏꯌꯦ ꯁꯝꯅ ꯍꯥꯏꯔꯕꯗ ꯃꯤꯉꯣꯟꯗ ꯑꯐꯧꯕ ꯍꯥꯏꯔꯣ ꯆꯩꯔꯥꯎꯕꯕꯨ ꯍꯥꯏꯔꯣ ꯍꯅ ꯏ ꯂꯩꯖꯔꯄ ꯍ ꯇ
ꯑꯗꯣ ꯁꯥꯔ ꯁꯥꯔꯅ ꯍꯧꯖꯤꯛ ꯅꯤꯉꯣꯜ ꯆꯥꯛꯀꯧꯕ ꯍꯥꯏꯗꯅ ꯑꯩꯈꯣꯏꯒꯤ ꯃꯩꯇꯩꯁꯤꯡꯒꯤ ꯑꯣꯏꯕ ꯆꯠꯅꯕꯤ ꯑꯃ ꯄꯟꯈꯤꯀꯣ ꯑꯗꯣ ꯁꯤꯁꯦ ꯀꯩ ꯆꯠꯅꯕꯤ ꯑꯣꯏꯗꯣꯏꯅꯣ ꯁꯥꯔꯅ ꯍꯥꯏꯗꯤ ꯈꯤꯇꯪ ꯍꯥꯏꯕꯤꯔꯝꯃꯣꯕꯁꯦ ꯍꯥꯏꯗꯤ ꯁꯤꯁꯦ ꯃꯩꯇꯩꯁꯤꯡꯒꯤ ꯑꯣꯏꯅꯗꯤ ꯌꯥꯝꯅ ꯆꯥꯎꯕ ꯐꯦꯁꯇꯤꯚꯦꯜ ꯑꯃ ꯑꯣꯏꯗꯣꯏꯅꯦꯕ ꯀꯩ ꯃꯇꯥꯡꯗ ꯄꯥꯡꯊꯣꯛꯄꯅꯣ ꯀꯩ ꯊꯥꯗ ꯄꯥꯡꯊꯣꯛꯄꯅꯣ ꯑꯝꯛꯇꯪ ꯍꯥꯏꯕꯤꯔꯝꯃꯣꯕ
ꯅꯤꯡꯉꯣꯜ ꯆꯥꯛꯀꯧꯕꯁꯦ ꯑꯩꯗꯤ ꯅꯤꯡꯉꯣꯜ ꯃ ꯅꯤꯡꯅꯤꯉꯣꯜ ꯆꯥꯛꯀꯧꯕ ꯁꯤꯁꯦ ꯅꯤꯡꯅꯤꯉꯣꯜ ꯍꯥꯏꯕꯁꯦ ꯑꯩꯈꯣꯏ ꯅꯨꯄꯤꯁꯤꯡ ꯃꯌꯨꯝꯗꯒꯤ ꯊꯥꯗꯣꯛꯑꯒ ꯆꯥꯛꯣꯡ ꯍꯧꯈ꯭ꯔꯕ ꯍꯥꯏꯗꯤ ꯏꯃꯥ ꯁꯥꯒꯩ ꯈꯣꯡꯈ꯭ꯔꯕ ꯅꯨꯄꯤꯁꯤꯡꯁ ꯃꯅꯥꯎꯄꯤ ꯃꯆꯦꯁꯤꯡꯗꯣ ꯀꯧꯔꯕ ꯃꯇꯨꯡꯗ ꯃꯥꯒꯤ ꯃꯌꯨꯝꯁꯤꯗ ꯀꯩꯅꯣ ꯆꯥꯛ ꯆꯔꯥ ꯑꯃ ꯆꯥꯃꯤꯟꯅꯔꯒ ꯑꯋꯥ ꯅꯨꯡꯉꯥꯏ ꯀꯩꯅꯣ ꯀꯩꯀꯥ ꯐꯣꯡꯗꯣꯛꯄ ꯅꯨꯃꯤꯠꯅꯦ ꯍꯥꯏꯇꯥꯔꯦ ꯀꯧꯔꯒ ꯃꯌꯨꯝꯗꯨ ꯊꯥꯗꯣꯛꯑꯅꯤ ꯑꯗꯨꯗꯨꯒ ꯊꯥꯗꯣꯛꯄ ꯃꯤ ꯃꯨꯝꯗꯨ ꯂꯩꯔꯀꯥꯟꯗ ꯁꯨꯝ ꯐꯪꯗꯦꯗꯅ
ꯅꯨꯃꯤꯠ ꯈꯨꯗꯤꯡꯒꯤ ꯅꯨꯃꯤꯠ ꯈꯨꯗꯤꯡꯒꯤ ꯃꯕꯨꯡ ꯃꯧꯄꯥ ꯃꯃꯥ ꯃꯄꯥꯒꯤ ꯃꯅꯥꯛꯇ ꯍꯥꯏꯗꯤ ꯍꯥꯟꯅ ꯃꯇꯝ ꯑꯃꯗ ꯈꯦꯠꯆꯔꯒ ꯆꯥꯛ ꯆꯥꯃꯤꯟꯅꯕ ꯈꯣꯠꯄ ꯎꯅꯕ ꯇꯣꯏꯅ ꯐꯪꯉꯛꯇꯕꯗꯣ ꯅꯨꯃꯤꯠꯇꯨꯗ ꯐꯪꯖꯩ ꯍꯥꯏꯗꯤ ꯍꯥꯏꯅꯤꯡꯕꯅꯦꯕ ꯁꯥꯔꯅ ꯍꯥꯏꯅꯤꯡꯉꯤꯁꯦ
ꯍꯂꯣ
ꯑꯥꯎ ꯇꯥꯖꯩꯌꯦ
ꯑ ꯑꯩ ꯈꯤꯇꯪ ꯇꯞꯈ꯭ꯔꯦ
ꯁꯥꯔꯅ ꯍꯥꯏꯅꯤꯡꯉꯁꯤ ꯁꯦ ꯅꯨꯃꯤꯠ ꯈꯨꯗꯤꯡꯒꯤ ꯌꯨꯝ ꯄꯥꯟꯒ꯭ꯔꯕ ꯃꯇꯨꯡꯗ ꯃꯃꯥ ꯃꯄꯥ ꯑꯗꯒꯤ ꯃꯕꯨꯡ ꯃꯧꯄ꯭ꯋꯥ ꯑꯣꯏꯕꯁꯤꯡꯗꯨꯒꯤ ꯃꯅꯥꯛꯇ ꯂꯥꯛꯑꯒ ꯆꯥꯛ ꯆꯔꯥ ꯑꯃ ꯐꯥꯎꯕ ꯆꯥꯃꯤꯟꯅꯕ ꯍꯥꯏꯗꯤ ꯐꯪꯖꯗꯕꯗꯣ
ꯎꯝ
ꯅꯨꯃꯤꯠꯇꯨꯗꯗꯤ ꯐꯪꯉꯦ ꯍꯥꯏꯅꯤꯡꯏꯤꯅꯦꯕ ꯍꯜꯂꯣ
ꯍꯜꯂꯣ
ꯇꯥꯏꯌꯦ ꯑꯗꯨꯝ ꯍꯥꯏ
ꯇꯔꯦ ꯇꯔꯦ ꯌꯥꯝ ꯇꯠꯄꯩꯅꯣꯃꯒ ꯌꯥꯝ ꯇꯧꯕ ꯌꯥꯔ ꯍꯜꯂꯣ
ꯇꯥꯏꯌꯦ ꯇꯥꯏꯌꯦ ꯁꯥꯥꯏꯦ
ꯑ ꯍꯥꯏꯕꯤꯔꯛꯑꯣ
ꯅꯨꯃꯤꯠꯇꯨꯗ ꯃꯕꯨꯡ ꯃꯧꯄ꯭ꯋꯥꯁꯤꯡꯒ ꯄꯨꯟꯅ ꯆꯥꯛ ꯆꯥꯃꯤꯟꯅꯕ ꯉꯍꯈꯩ ꯐꯪꯗꯕꯗꯣ ꯐꯪꯉꯦ ꯍꯥꯏꯕꯤꯅꯤꯡꯉꯤ ꯅꯠꯇ꯭ꯔꯣ ꯁꯥꯔꯅ ꯍꯥꯏꯅꯤꯡꯉꯤꯁꯦ
ꯑꯥ
ꯑꯗꯣ ꯀꯩ ꯊꯥꯗ ꯄꯥꯡꯊꯣꯛꯄ ꯑꯣꯏꯗꯣꯏꯅꯣ ꯁꯥꯔ ꯆ
ꯅꯣꯕꯦꯝꯕꯔ ꯊꯥꯗ ꯑꯣꯏꯣꯏꯗꯕ
ꯅꯚꯦꯝꯦꯝꯕꯔꯗ ꯅꯣꯕꯦꯝꯕꯔ ꯍꯥꯏꯁꯤꯗꯤ ꯁꯤ ꯏꯪꯂꯤꯁꯀꯤ ꯀꯦꯂꯦꯟꯗꯔꯒ ꯆꯤꯡꯉꯦ ꯁꯥꯔ ꯑꯩꯈꯣꯏ ꯃꯩꯇꯩꯒꯤꯗ ꯀꯔꯤ ꯊꯥꯗ ꯑꯣꯏꯕꯤꯗꯣꯏꯅꯣ
ꯑꯥ ꯍꯜꯂꯣ
ꯁꯥꯔ ꯑꯩ ꯑꯗꯨꯝ ꯍꯥꯏꯖꯔꯛꯑꯒꯦꯀꯣ
ꯍ
ꯍꯤꯌꯥꯡꯒꯩꯒꯤ ꯅꯤꯅꯤ ꯄꯥꯟꯕ ꯅꯨꯃꯤꯠꯁꯤꯗ ꯑꯩꯈꯣꯏ ꯅꯤꯉꯣꯜ ꯆꯥꯛꯀꯧꯕꯁꯦ ꯄꯥꯡꯊꯣꯛꯑꯦꯀꯣ ꯑꯩꯈꯣꯏꯅ ꯍꯥꯏꯗꯤ ꯃꯩꯇꯩ ꯑꯣꯏꯅ ꯂꯩꯔꯤꯕ ꯃꯌꯥꯝꯁꯤꯅ ꯑꯣ ꯀꯩꯒꯨꯝꯕ ꯀꯥꯟꯗ ꯍꯧꯖꯤꯛ ꯃꯩꯇꯩ ꯈꯛꯇ ꯅꯠꯇꯅ ꯈ꯭ꯔꯤꯁꯇꯦꯟ ꯐꯥꯎꯗ ꯅꯤꯡꯉꯣꯜ ꯆꯥꯛꯀꯧꯕ ꯇꯧꯕ ꯈ꯭ꯔꯤꯁꯇꯦꯟꯁꯨ ꯑꯗꯨꯝ ꯌꯥꯎꯔꯦꯀꯣ ꯁꯦ
ꯎ
ꯑꯗꯨꯒ ꯍꯧꯖꯤꯛꯀꯤ ꯅꯣꯕꯦꯝꯕꯔ ꯊꯥꯗꯨꯅ ꯏꯪꯂꯤꯁꯀꯤ ꯀꯦꯂꯦꯟꯗꯔꯗ ꯑꯣꯏꯔꯦ ꯑꯣ ꯏꯪꯂꯤꯁꯀꯤ ꯀꯦꯂꯦꯟꯗꯔꯗ ꯌꯦꯡꯉꯛꯄ ꯃꯇꯝ